ꯑꯥ-ꯍꯜꯂꯣ ꯏꯆꯦ ꯍꯥꯎ ꯏꯆꯦ꯫
ꯀꯩꯗꯧꯔꯤꯅꯣ?
ꯏꯆꯦ ꯑꯩ ꯀꯣꯔꯔꯁ ꯆꯠꯂꯨꯕ ꯑꯈꯣꯏ ꯀꯣꯔꯁꯋꯥꯛꯇꯣ ꯍꯧꯔꯦꯕꯥ꯫ ꯄꯤ-ꯑꯩꯆ-ꯇꯤꯒꯤꯗꯣ ꯑꯗꯨ ꯆꯠꯂꯨꯕꯒꯤ ꯍꯂꯛ ꯉꯥꯏꯔꯤꯌꯦ ꯉꯁꯤꯗꯤ ꯀ꯭ꯂꯥꯁꯇꯣ ꯈꯔ ꯁꯥꯡꯕꯥ꯫
ꯑꯁꯤ ꯀ꯭ꯂꯥꯁ ꯀꯩꯇꯧꯔꯛꯀꯦ
ꯄꯨꯗꯤ ꯑꯅꯤ-ꯑꯅꯤ ꯇꯧꯕ ꯑꯗꯨ ꯑꯗꯨꯝ ꯑꯗꯨꯗ ꯎꯝ ꯃꯣꯏ ꯑꯣꯖꯥꯅ ꯈꯔ ꯍꯦꯟꯅ ꯇꯥꯛꯁꯟꯕ ꯍꯥꯏꯇꯥꯔꯦ ꯃꯇꯝ ꯈꯔ ꯍꯦꯟꯇꯣꯛꯑꯕ꯫ ꯑꯗꯨꯒꯤ ꯊꯦꯡꯅ ꯍꯂꯛ ꯇꯪ ꯉꯥꯏꯔꯤ ꯏꯁꯦ ꯗ꯭ꯔꯦꯁ ꯍꯣꯡꯇꯣꯛꯏ꯫
ꯑꯗꯨꯗꯤ ꯃꯣꯏ ꯅꯨꯃꯤꯠ ꯄꯨꯡ ꯀꯌꯥꯗ ꯆꯠꯂꯀꯥꯟꯗ ꯄꯨꯡ ꯀꯌꯥꯗ ꯍꯜꯂꯛꯏꯅꯣꯕ?
ꯑꯥ ꯗꯣ ꯀꯩꯅꯣ ꯇꯧꯕ ꯏꯆꯦ ꯑꯈꯣꯏꯒꯤꯖꯦ ꯎꯝ ꯄꯨꯡ ꯑꯝꯑꯥ ꯀꯩꯅꯣꯗꯩ ꯍꯧꯗꯣꯏꯅꯦꯕ ꯑꯅꯤꯗꯩ ꯍꯧꯔꯒ ꯄꯨꯡ ꯑꯍꯨꯝ ꯕꯥꯎꯕ ꯀ꯭ꯂꯥꯁ ꯑꯃ ꯑꯗꯨꯒ ꯑꯍꯨꯝꯗꯩ ꯃꯔꯤ ꯕꯥꯎꯃ ꯀ꯭ꯂꯥꯁ ꯑꯅꯤ ꯈꯇꯅꯦꯕ꯫
ꯍꯣ ꯅꯣꯡꯃꯗ ꯀ꯭ꯂꯥꯁ ꯑꯅꯤꯇꯪ?
ꯑꯥ ꯑꯅꯤꯇꯪ ꯑꯗꯣ ꯄꯨꯡ ꯆꯠꯄꯅꯅꯦ ꯑꯩ ꯂꯥꯞꯄꯅꯤꯅ ꯑꯩꯅ ꯄꯨꯡ ꯑꯃ ꯇꯥꯕꯗ ꯑꯗꯥꯏꯗꯒꯤ ꯆꯠꯄ ꯍꯧꯕ ꯑꯗꯨꯃꯥꯏꯅ ꯇꯧꯋꯦ꯫ ꯏꯆꯦꯗꯤ ꯑꯥ-ꯍꯜꯂꯛꯄꯖꯨ ꯎꯨ ꯄꯨꯡ ꯑꯃꯃꯨꯛ ꯑꯗꯨꯝ ꯈꯔ ꯆꯪꯉꯦ ꯒꯥꯔꯤꯗꯣ ꯃꯊꯥꯡ-ꯃꯊꯥꯡ ꯑꯅꯤ ꯊꯣꯡꯕꯒꯤ꯫
ꯃꯥꯅꯤ ꯕꯔꯥꯗꯖꯨ ꯄꯩꯁꯥ ꯃꯌꯥꯝ ꯆꯠꯂꯝꯃꯅꯤ ꯅꯪ꯫
ꯑꯁ ꯕꯔꯥ ꯅꯣꯡꯃ ꯍꯪꯒꯠ ꯍꯟꯗꯥꯗ ꯂꯨꯄꯥ ꯆꯥꯝꯃ ꯂꯨꯄꯥ ꯌꯥꯡꯈꯩ-ꯌꯥꯡꯈꯩ ꯑꯅꯤ ꯆꯥꯝꯃ ꯍꯪꯀꯠ ꯍꯟꯗꯥꯗ꯫
ꯑꯗꯨꯅꯦ ꯅꯣꯡꯃꯒꯤ ꯆꯥꯝ-ꯆꯥꯝ ꯅꯪ ꯄꯩꯁꯥ ꯐꯟ ꯂꯣꯏꯔꯅꯤ ꯀꯩꯅꯣ ꯇꯧꯔꯕ ꯅꯨꯃꯤꯠ ꯍꯥꯏꯗꯤ ꯀꯌꯥꯝ ꯀꯩ ꯇꯧꯗꯣꯏꯅꯣꯕ ꯀꯣꯔꯁꯋꯥꯛꯇꯣ
ꯏꯆꯦꯗꯣ ꯃꯣꯏ ꯊꯥ ꯇꯥꯔꯨꯛꯇꯤ ꯍꯥꯏꯌꯦꯕꯀꯣ꯫ ꯄꯨꯂꯝꯅ ꯊꯥ ꯇꯔꯨꯛ ꯍꯥꯏ ꯑꯗꯣ ꯀꯩꯅꯣ ꯍꯥꯏꯗꯤ ꯀꯩꯅꯣ ꯑꯣꯏꯗ ꯑꯣꯏꯔꯝꯅꯤ ꯍꯥꯏꯗꯤ ꯃꯥꯏ ꯇꯥꯛꯀꯗꯕ ꯁꯤꯂꯦꯕꯁꯇꯣ ꯂꯣꯏ ꯇꯥꯔꯗꯤ ꯑꯗꯨꯝ ꯇꯧꯗꯧ ꯃꯥꯟꯗꯦꯕ ꯑ ꯁꯨꯝ ꯃꯣꯏꯒꯤ ꯀꯩꯅꯣꯗꯨꯒꯤ ꯃꯇꯨꯡ ꯏꯟꯅꯗꯤ ꯊꯥ ꯇꯔꯨꯛ ꯄꯤꯕ ꯋꯥꯅꯦꯕ꯫ ꯑꯗꯨ ꯄꯩꯁꯥ ꯈꯛ ꯇꯤꯡꯕꯁꯨ ꯅꯠꯇꯕ ꯏꯆꯦ ꯍꯜꯂꯛꯑꯒꯁꯨ ꯋꯥꯕꯗꯣ꯫ ꯆꯊꯣꯛ-ꯆꯁꯤꯟ ꯇꯧꯕꯅꯤꯅ ꯋꯥꯕꯒꯤ ꯑꯗꯨꯝ ꯂꯥꯏꯔꯤꯛ ꯍꯜꯂꯛꯑꯒ ꯄꯥ ꯉꯝꯗ꯭ꯔꯦ ꯇꯨꯝꯕ ꯑꯗꯨꯃꯥꯏꯅ ꯗꯨꯝ ꯇꯧꯕꯗꯣ꯫ ꯗꯨꯃꯥꯏꯅ ꯑꯣ ꯏꯆꯦꯗ ꯅꯨꯡꯉꯥꯏꯔꯤꯕ꯭ꯔꯣ ꯀꯃꯥꯏ ꯀꯃꯥꯏ ꯇꯧꯔꯤꯒꯦ꯫
ꯑꯩꯁꯨ ꯑꯗꯨꯝ ꯂꯩꯔꯤ ꯅꯨꯡꯉꯥꯏꯔꯤ ꯍꯥꯏꯗꯣꯏꯔ ꯀꯔꯤ ꯍꯥꯏꯔꯅꯣ ꯒ꯭ꯌꯥꯟꯃꯦꯟ ꯇꯥꯗꯦ꯫
ꯎꯝ ꯏꯆꯦꯒꯤꯗꯤ ꯑꯃ ꯍꯟꯗꯛ ꯑꯖꯥꯝ ꯅꯦꯠ ꯊꯥꯕꯗꯣ ꯌꯥꯎ ꯌꯥꯎꯔꯣꯏꯗ꯭ꯔꯥ
ꯊꯥꯗꯣꯏꯅꯤ
ꯎꯝ ꯂꯥꯏꯔꯤꯛ ꯀꯌꯥꯝ ꯄꯥꯔꯒꯦ ꯏꯆꯦ꯫
ꯈꯛꯇꯦꯗ ꯈꯔ-ꯈꯔꯕꯨꯗꯤ ꯄꯥꯏꯗꯣꯏꯇꯥꯔꯁꯨꯅꯦ ꯑꯩꯅ ꯍꯟꯗꯛꯇꯤ ꯀꯩꯅꯣ ꯇꯧꯔꯒ ꯇꯧꯕꯅꯦ ꯄꯨꯔꯥ ꯑꯣꯏꯅ ꯃꯀꯣꯛꯇꯩ ꯄꯥꯏꯔꯦꯗꯅ ꯑꯩꯗꯣ ꯈꯔ ꯈꯔ ꯂꯣꯏꯁꯜꯂꯛꯑꯦꯕꯀꯣ꯫ ꯍꫭ ꯑꯗꯨꯒ ꯄꯦꯄꯔ ꯋꯥꯟꯗꯁꯨ ꯑꯗꯨꯃꯥꯏꯅ ꯌꯦꯡꯉꯒꯦ ꯑꯗꯨꯒ ꯔꯤꯚꯤꯖꯟ ꯇꯧꯕ ꯑꯣꯏꯅ ꯃꯣꯛ ꯇꯧꯕꯅꯦ ꯅꯠꯇ꯭ꯔꯒꯅ ꯄꯤ-ꯋꯥꯏ-ꯀ꯭ꯌꯨ ꯒꯨꯝꯕꯗꯣ ꯍꯥꯟꯅꯗꯤ ꯌꯦꯡꯕꯗꯣ ꯌꯥꯝ ꯀꯟꯅ ꯌꯦꯡꯗꯦꯕ ꯍꯟꯗꯛꯇꯤ ꯄꯤ-ꯋꯥꯏ-ꯀꯤꯗꯣ ꯈꯥ ꯈꯔ ꯍꯦꯟꯅ ꯅꯩꯅꯔꯒꯦ ꯇꯧꯕ ꯑꯗꯨꯗꯨꯀꯥꯟꯗ ꯌꯥꯔꯒꯗꯤ ꯑꯣꯟꯂꯥꯏꯟꯗꯒ ꯒꯤ ꯃꯣꯞ ꯑꯃꯅꯤꯂꯣꯛ ꯇꯧꯕꯅꯦꯕ ꯃꯇꯝꯁꯤꯕꯨ ꯃꯣꯏ ꯍꯧꯖꯤꯛ ꯍꯥꯏꯅꯔꯣꯏꯗꯣꯏꯔꯥ ꯈꯪꯗꯦ ꯍꯥꯏꯗꯤ ꯑꯩꯅ ꯇꯧꯅꯤꯡꯉꯤꯕꯗꯣ ꯅꯪꯗꯣꯏꯔ ꯅꯪꯉꯣꯏꯗꯣꯏꯔ ꯈꯪꯗꯦ ꯑꯗꯨ ꯑꯣꯏ ꯇꯥꯔꯒꯁꯨ ꯈꯡꯗꯤ ꯉꯍꯥꯡꯈꯩ ꯇꯧꯗꯕꯗꯣ ꯍꯟꯗꯛ ꯈꯔ ꯇꯧꯒꯦꯅ ꯈꯟꯕ ꯉꯍꯥꯟ ꯑꯩꯅ ꯑꯃꯨꯛꯀ ꯇꯦꯜꯂꯩꯕꯗꯣ ꯊꯕꯛ ꯑꯃ ꯊꯕꯛ ꯑꯃ ꯇꯧꯔꯦꯗꯅ ꯁꯤꯗꯗꯤ ꯑꯃꯨꯛꯀ ꯏꯁꯥ ꯏꯊꯟꯇ ꯂꯩꯔꯕꯅꯤꯅ ꯏꯁꯥꯅ ꯁꯦꯝꯖꯕ ꯌꯥꯏꯗꯅꯥ ꯑꯗꯨꯅꯤ ꯉꯝꯅꯕꯅꯦꯅ ꯈꯜꯂꯤꯅꯤ ꯑꯗꯨ ꯑꯣꯏꯒꯗ꯭ꯔ ꯑꯣꯏꯔꯣꯗ ꯈꯪꯗꯦ ꯄꯩꯈꯥꯁꯦ ꯁꯠ-ꯁꯠ ꯐꯥꯗꯣꯛꯑꯒ ꯂꯩꯅꯤꯡꯉ ꯃꯥꯅꯤ ꯃꯤ ꯃꯃꯥꯡꯗꯅꯦ ꯄꯩꯈꯥ ꯐꯥꯎꯔꯕ ꯕꯣꯅꯤ ꯄꯨꯍꯡꯗ ꯍꯪꯕꯗꯣ ꯅꯨꯡꯉꯥꯏꯇꯦꯕ ꯑꯗꯩꯒꯤꯗꯤꯅꯦ ꯀꯩꯇꯧꯔꯤꯒꯦ ꯍꯥꯏꯔꯒ ꯁꯤꯟꯐꯝ ꯑꯃ ꯋꯥꯕꯁꯨ ꯅꯠꯇꯕꯅꯤꯅꯅꯦ ꯅꯨꯡꯉꯥꯏꯕꯝ ꯑꯝꯇ ꯈꯪꯗꯦ ꯃꯤꯅ ꯍꯥꯏꯔꯛꯄ ꯀꯥꯟꯗ ꯌꯥꯝꯅ ꯃꯤ ꯀꯥꯁꯤ ꯑꯝꯇ ꯎꯅꯤꯡꯗꯕꯗꯣ ꯈꯪꯉꯕ꯭ꯔꯥ ꯃꯤ ꯎꯅꯤꯡꯗ꯭ꯔꯤꯁꯤꯅ ꯃꯔꯤ ꯃꯇꯥ ꯑꯩ ꯍꯧꯔꯛꯑꯅꯤ ꯃꯔꯤ ꯃꯇꯥ ꯍꯥꯏꯗꯤ ꯏꯃꯨꯡꯗ ꯊꯧꯗꯣꯛ ꯑꯃ ꯊꯣꯛꯄꯗ ꯃꯤ ꯃꯔꯤ ꯃꯇꯥꯁꯦ ꯎꯅꯤꯡꯉꯔꯣꯏ ꯃꯣꯏꯅ ꯍꯪꯉꯛꯀꯗꯕ ꯋꯥ-ꯃꯌꯥꯝꯁꯦ ꯈꯟꯕꯗꯅꯦ
ꯃꯥꯅꯤ-ꯃꯥꯅꯤ ꯍꯟꯗꯛ ꯃꯥꯏ ꯏꯆꯦ ꯀꯟꯅ ꯍꯣꯠꯅꯔꯒ ꯐꯥꯎꯖꯔꯁꯟꯅꯤꯗ
ꯍꯣꯏ ꯍꯟꯗꯛ ꯀꯟꯅ ꯐꯥꯎꯅꯕ ꯂꯥꯏ ꯈꯨꯣꯏꯔꯝꯃꯤ ꯄꯥꯁꯨ ꯄꯥꯏ ꯈꯔꯁꯨ ꯄꯥꯗꯦꯕ ꯌꯥꯗꯦ ꯑꯗꯣ ꯈꯔꯕꯨꯗꯤ ꯄꯥꯕꯨꯗꯤ ꯄꯥꯏꯌꯦꯕꯀꯣ ꯅꯥꯍꯥꯟꯈꯩꯁꯨ ꯄꯥꯕꯗꯤ ꯄꯥꯏꯕ ꯑꯗꯣꯏ ꯇꯥꯔꯒꯁꯨ ꯀꯩꯅꯣ ꯇꯧꯕ ꯑꯩꯁꯦ ꯃꯃꯥꯡꯗ ꯀꯂꯥꯁ ꯑꯃꯨꯛ ꯌꯥꯎꯔꯝꯃꯦ ꯀꯂꯥꯁ ꯌꯥꯎꯔꯤꯉꯩꯗꯗꯤ ꯄꯥꯕ ꯇꯣꯝ ꯉꯝꯗꯦ ꯑꯗꯨꯀꯥꯟꯗ ꯍꯟꯗꯛꯇꯤ ꯑꯩꯅ ꯍꯦꯛꯇ ꯀꯂꯥꯁꯇꯨ ꯌꯦꯡꯗꯕꯤꯗ ꯏꯁꯥꯅ ꯑꯣꯏꯅ ꯗꯥꯏꯔꯦꯛ ꯑꯣꯏꯅ ꯅꯣꯠꯁꯇꯩ ꯇꯧꯔꯒ ꯄꯥꯖꯕꯅꯦꯕꯀꯣ ꯑꯗꯨ-ꯀꯨꯛ ꯀꯉꯥꯎ ꯑꯩꯗꯣ ꯑꯗꯣ ꯑꯌꯥꯝꯕꯅꯕꯨꯗꯤ ꯁꯤꯂꯦꯕꯁꯇꯣ ꯄꯥꯁꯤꯟꯕ ꯂꯣꯏꯔꯦꯕ
ꯑꯣ ꯑꯗꯣ ꯏꯆꯦꯍꯣꯏꯅ ꯄꯥꯏꯁ ꯑꯦ ꯑꯗꯨꯝ ꯀꯥ ꯃꯅꯨꯡꯗ ꯄꯥꯏꯔꯣ ꯅꯠꯇ꯭ꯔꯒ ꯂꯥꯏꯕ꯭ꯔꯦꯔꯤꯒꯨꯝꯕ ꯆꯠꯂꯒ ꯄꯥꯕ꯭ꯔꯣ ꯀꯃꯥꯏ ꯀꯃꯥꯏ ꯇꯧꯏ ꯏꯆꯦ
ꯍꯟꯗꯛꯇꯤ ꯂꯥꯏꯕ꯭ꯔꯦꯔꯤ ꯆꯠꯂꯦ ꯊꯥ ꯊꯥ ꯑꯍꯨꯝꯃꯨꯛ ꯁꯨꯔꯝꯃꯅꯤ ꯑꯩꯁꯦ ꯊꯥ ꯑꯅꯤ ꯑꯃꯒꯤ ꯆꯠꯂꯝꯃꯦ ꯑꯗꯨꯒ ꯑꯩꯈꯣꯏ ꯕꯣꯛ ꯂꯩꯇꯕꯒꯤ ꯑꯃꯨꯛ ꯆꯠꯇ꯭ꯔꯦ ꯅꯨꯃꯤꯠ ꯀꯨꯟꯅꯤꯃꯨꯛ ꯆꯠꯇ꯭ꯔꯦ ꯑꯗꯨꯒ ꯍꯟꯗꯛ ꯊꯥ ꯑꯃꯃꯨꯛ ꯁꯨꯗꯣꯔꯦ ꯑꯗꯩ
ꯎꯨꯝ
ꯅꯪꯒꯤꯁꯨ ꯀꯅꯣ ꯇꯧꯒ꯭ꯔꯕ ꯅꯠꯇ꯭ꯔꯣ ꯔꯦꯖꯤꯁꯇ꯭ꯔꯦꯁꯟ ꯇꯧꯒ꯭ꯔꯕ ꯅꯠꯇ꯭ꯔꯣ
ꯑꯥ ꯏꯆꯦ ꯇꯧꯒ꯭ꯔꯦ ꯑꯩꯁꯨ ꯍꯟꯗꯛ ꯊꯥꯕꯅꯦ ꯃꯃꯥꯡꯗꯁꯨ ꯊꯥꯔꯨꯔꯦ ꯑꯃꯨꯔꯛ ꯑꯅꯤꯔꯛ ꯑꯗꯨꯒꯥ ꯑꯗꯨꯁꯨ ꯑꯗꯨꯝ ꯑꯩꯅ ꯄꯪꯊꯥ ꯊꯥꯕꯒꯤ ꯀꯣꯏꯁꯟꯒꯨꯝꯕꯗꯣ ꯌꯥꯝ ꯀꯟꯅ ꯈꯪꯗꯕꯗꯣ ꯑꯣꯏꯕꯗꯣ ꯑꯗꯨꯝ ꯍꯥꯏꯗꯤ ꯅꯦꯒꯦꯇꯤꯞ ꯃꯥꯔꯀꯤꯡ ꯂꯩꯇꯦꯅ ꯁꯨꯝ ꯊꯥꯖꯟꯕ ꯋꯥꯅꯤ ꯑꯗꯣ ꯍꯟꯗꯛ ꯈꯔ ꯐꯖꯅ ꯊꯥꯒꯦ ꯇꯧꯕꯅꯦ ꯑꯗꯣ ꯍꯟꯗꯛꯁꯨ ꯈꯔ ꯍꯣꯠꯅꯕꯁꯦ ꯋꯥꯠꯂꯦ
ꯑꯥ ꯑꯗꯨ ꯂꯥꯏꯔꯤꯛꯇꯣ ꯌꯦꯡꯗꯤ ꯌꯦꯡꯉꯤꯕ ꯅꯠꯇ꯭ꯔꯣꯕ
ꯁꯤ ꯑꯗꯨꯝ ꯈꯔ ꯈꯔ ꯄꯥꯁꯜꯂꯦ ꯑꯩꯗꯤ ꯑꯗꯨꯝ ꯚꯤꯗꯤꯑꯣ ꯀꯥꯁꯨ ꯈꯔ ꯌꯦꯡꯉꯒ ꯄꯥꯏꯌꯦ ꯑꯗꯨꯒ ꯏꯁꯥꯒꯤ ꯈꯔ ꯈꯔ ꯂꯥꯏꯔꯤꯛꯇꯁꯨ ꯌꯦꯡꯉꯒ ꯄꯥꯏꯌꯦꯕ ꯑꯗꯨꯃꯥꯏꯅ ꯇꯧꯔꯦ ꯅꯣꯏ ꯏꯆꯦ ꯊꯥꯗꯤ ꯊꯥꯖꯗꯦ ꯍꯟꯗꯛꯃꯛ ꯑꯗꯨ ꯑꯣꯏꯔꯁꯨ ꯑꯩ ꯍꯣꯠꯅꯕ ꯈꯔꯗꯤ ꯍꯣꯠꯅꯔꯒ ꯃꯊꯪ ꯗꯤꯁꯦꯝꯕꯔꯒꯤꯗꯣ ꯑꯗꯨꯗ ꯈꯔ ꯀꯟꯅ ꯍꯣꯠꯅꯅꯤꯡꯕ ꯈꯔ ꯀꯟꯅ ꯍꯥꯏꯕ- ꯑꯩ ꯀꯣꯆꯤꯡꯒꯨꯝꯕꯁꯨ ꯑꯃꯐꯥꯎ ꯆꯠꯇ꯭ꯔꯤꯕ ꯎꯝ ꯑꯗꯨꯃꯥꯏꯅ ꯍꯣꯠꯅꯅꯤꯡꯕ-
ꯑꯗꯣ ꯅꯪ ꯑꯩꯒꯤꯅꯦ ꯀꯩꯅꯣ ꯇꯧꯔꯦ ꯅꯪꯗꯣ ꯀꯩꯅꯣ ꯇꯧꯔꯤꯗꯣ ꯐꯩ ꯍꯥꯏꯗꯤꯅꯦ ꯃꯁꯥꯟꯅꯖꯨ ꯑꯗꯨꯝ ꯃꯥꯁꯇꯔ ꯀꯩꯀꯥ ꯇꯧꯕ ꯀꯥꯟꯗ ꯐꯖꯅ ꯈꯪꯉꯛ ꯇꯥꯔꯗꯤꯅꯦ ꯀꯌꯥꯝ ꯀꯥ ꯍꯦꯟꯅ ꯂꯨꯕꯗꯤ ꯅꯠꯇꯦꯕꯀꯣ ꯑꯗꯨ ꯇꯥꯔꯒꯁꯨ ꯈꯔ ꯍꯦꯟꯅ ꯈꯪꯅꯕ ꯇꯨꯏꯁꯟ ꯌꯥꯎꯕꯅꯕꯨꯗꯤ ꯑꯃꯨꯛꯁꯨ ꯐꯗꯤ ꯐꯕ꯭ꯔꯥ
ꯑꯩꯅ ꯑꯩꯈꯣꯏ ꯃꯦꯗꯥꯝꯅ ꯉꯔꯥꯡ ꯑꯩꯅ ꯀ꯭ꯂꯥꯁ ꯆꯠꯄꯗ ꯍꯪꯉꯦ ꯀꯣꯔꯁ ꯑꯩꯅ ꯃꯦꯗꯥꯝ ꯀꯣꯟꯅꯒꯤ ꯀꯣꯆꯤꯡ ꯁꯨ ꯇꯧꯕ ꯂꯩꯕ꯭ꯔꯣ ꯁꯨꯝ ꯃꯦꯗꯥꯝ ꯑꯣꯏꯔꯁꯨ ꯃꯦꯗꯥꯝꯅ ꯈꯪꯕ ꯑꯣꯏꯔꯁꯨꯅ ꯑꯗꯨꯗ ꯃꯦꯝꯅ ꯃꯣꯏ ꯍꯪꯅꯕ ꯀꯥꯟꯗ ꯏꯁꯇꯥꯐ ꯇꯕꯁꯤꯡ ꯍꯪꯅꯕ ꯀꯥꯟꯗ ꯑꯣꯖꯥ ꯑꯃ ꯇꯧꯋꯦ ꯍꯥꯏꯌꯦ ꯃꯦꯝ ꯍꯣꯏꯒꯤ ꯁꯥꯇ꯭ꯔ ꯑꯣꯏꯕ ꯑꯗꯨꯒꯤ ꯅꯝꯕꯔ ꯄꯤꯔꯛꯑꯦ ꯑꯗꯨꯗꯣ ꯑꯝꯇ ꯇꯧꯔꯒ ꯍꯟꯗꯛꯀꯤꯗꯤ ꯅꯪꯉꯔꯣꯏ ꯍꯥꯏꯗꯤ ꯑꯦꯛꯖꯥꯝꯅ ꯈꯨꯌꯧꯅꯔꯦꯗꯅ
ꯃꯣꯏꯅ ꯀꯩ ꯂꯝꯗ ꯇꯧꯗꯣꯏꯅꯣꯕ
ꯑꯗꯨ ꯃꯣꯏ ꯉꯥꯍꯥꯟꯃꯨꯛ ꯇꯧꯕꯗꯗꯤ ꯊꯥꯡꯃꯩꯕꯟꯗ ꯊꯥꯏꯅ ꯇꯧꯋꯦ ꯍꯥꯏꯌꯦꯕ ꯂꯧꯁꯤꯟꯕ ꯉꯝꯗꯕ ꯎꯝ ꯑꯗꯨꯃꯥꯏꯅ ꯍꯥꯏꯅꯔꯑꯦ ꯑꯗꯨꯒꯤ ꯃꯦꯝꯅ ꯑꯗꯨꯗ ꯇꯧꯔꯒ ꯍꯪꯉꯣ ꯑꯗꯨꯒ ꯍꯟꯇꯛꯀꯤꯗꯤ ꯅꯪꯉꯔꯣꯏꯅ ꯗꯤꯁꯦꯝꯕꯔꯒꯤꯗꯣ ꯐꯖꯅ ꯌꯥꯎꯔꯣ ꯈꯣꯠꯂꯣ ꯍꯥꯏꯔꯛꯑꯦ ꯉꯔꯥꯡ ꯑꯗꯨꯕꯨ ꯍꯪꯗ꯭ꯔꯦ ꯑꯗꯨꯒ ꯑꯩꯈꯣꯏꯒꯤ ꯇꯧꯃꯤꯟꯅꯔꯤꯕ ꯀꯩꯅꯣꯗꯣ ꯏꯁꯀꯣꯂꯔꯒꯩꯗꯣ ꯏꯆꯦ ꯃꯣꯏꯁꯨ ꯍꯥꯟꯅꯗꯩ ꯌꯥꯎꯅꯤꯡꯕ ꯈꯔ ꯂꯩꯔꯝꯃꯦꯕ
ꯑꯥ ꯐꯤꯠꯕꯦ ꯅꯣꯏ ꯅꯦꯠ ꯂꯣꯏ ꯄꯥꯁ ꯇꯧꯔꯕꯣ
ꯇꯧꯗ꯭ꯔꯤꯕ ꯇꯧꯕꯁꯨ ꯌꯥꯎꯋꯦ ꯇꯧꯗꯕꯁꯨ ꯌꯥꯎꯋꯦ ꯑꯗꯣ ꯁꯨꯝ ꯍꯥꯟꯅ ꯌꯥꯎꯅꯤꯡꯕ ꯈꯔꯁꯨ ꯂꯩꯌꯦꯕ ꯃꯣꯏꯅꯁꯨ ꯄꯨꯟꯅ ꯆꯠꯃꯤꯟꯅꯔꯁꯦ ꯑꯗꯨꯗꯤ ꯄꯨꯡꯁꯨ ꯑꯩꯈꯣꯏꯒꯤ ꯒ꯭ꯔꯨꯞꯀꯤ ꯀꯣꯔꯁ ꯂꯥꯛꯀꯤ ꯃꯇꯝꯁꯨ ꯀꯥꯏꯗꯕꯤꯗ ꯉꯟ ꯆꯥꯟꯅꯅ ꯑꯗꯨꯝ ꯊꯥꯡꯃꯩꯕꯟꯗ ꯈꯤꯇꯪ ꯉꯟꯅ ꯂꯥꯛꯑꯒ ꯇꯧꯔ ꯂꯣꯏꯔꯒ ꯑꯃ ꯀ꯭ꯂꯥꯁ ꯌꯥꯎꯔꯁꯨ ꯌꯥꯏꯗꯅ ꯑꯗꯨꯀꯣ ꯑꯗꯨꯃꯥꯏ ꯍꯥꯏꯅꯒꯨꯝꯅ ꯍꯥꯏꯅꯕꯅꯦ ꯑꯗꯣ ꯈꯪꯗꯦ ꯑꯣꯖꯥꯗꯣ ꯑꯝꯇ ꯀꯣꯜ ꯇꯧꯒꯦ ꯇꯧꯕ ꯑꯗꯨꯐꯧ ꯇꯧꯗ꯭ꯔꯤꯁꯦ
ꯗꯨꯃꯥꯏꯅ ꯑꯃꯨꯛ ꯍꯥꯏꯅꯔꯤꯗꯣ ꯐꯔꯦꯅꯦ ꯅꯣꯏ ꯑꯗꯨꯃꯥꯏꯅ ꯇꯧꯔꯤꯗꯣ
ꯑꯗꯨꯅ ꯑꯩꯖꯨ ꯍꯥꯟꯅ ꯏꯊꯟꯗꯒ ꯑꯣꯏꯕ ꯍꯪꯅꯤꯡꯉꯥꯏꯁꯨ ꯂꯩꯇꯕ- ꯑꯩꯒꯤ ꯁꯞ ꯁꯕꯖꯦꯛꯁꯤꯅ ꯑꯃꯨꯛ ꯌꯥꯝ ꯄꯥꯛꯅ ꯂꯧꯕꯁꯨ ꯂꯩꯅꯗꯕꯗꯣ ꯑꯗꯨꯃꯥꯏꯅ ꯑꯣꯏꯕ ꯏꯃꯥꯟꯅꯕꯤꯉꯩꯁꯨ ꯑꯌꯥꯝꯕꯅ ꯄꯤ ꯑꯩꯆ ꯗꯤꯒꯨꯝꯕ ꯇꯧꯅꯗꯕꯒꯤ ꯃꯥꯏ ꯃꯥꯏ ꯂꯥꯏꯟ ꯑꯃꯃꯝ ꯆꯠꯅꯒꯤꯕꯒꯤꯀꯣ ꯇꯧꯕꯝ ꯈꯪ- ꯂꯧꯁꯤꯟꯕ ꯉꯝꯗꯕ ꯉꯍꯥꯟꯖꯤ
ꯑꯇꯩꯗꯗꯤꯅꯦ ꯃꯤꯗꯣ ꯀꯌꯥꯝ ꯂꯩꯔꯒꯦ ꯏꯁꯀꯣꯂꯥꯔ
ꯇꯥꯕ ꯉꯝꯗꯕ ꯎꯝ ꯑꯩꯈꯣꯏ ꯍꯟ ꯍꯟꯗꯛ ꯇꯧꯕꯁꯤꯔꯥ
ꯃꯃꯥꯡ-ꯃꯃꯥꯡꯗ
ꯃꯃꯥꯡꯗ ꯀꯌꯥ ꯂꯩꯔꯝꯕꯅꯣ ꯈꯪꯗꯦ ꯏꯆꯦ ꯑꯩ ꯐꯖꯅ ꯑꯃꯨꯛ ꯍꯪꯗꯦ ꯍꯥꯏꯗꯤ ꯂꯩꯔꯝꯒꯅꯤꯗꯣ ꯈꯪꯗꯦ
ꯑꯣ
ꯂꯥꯛ ꯀꯨꯏꯁꯨ ꯀꯨꯏꯗ꯭ꯔꯤꯕꯒꯤ ꯈꯪꯗꯦ ꯈꯪ- ꯎꯝ ꯂꯩꯔꯝꯃ ꯎꯨꯝ ꯈꯪꯅꯕꯗꯣ ꯈꯔ ꯋꯥꯠꯄꯒꯤ
ꯐꯩꯅꯦ ꯑꯗꯨꯃꯥꯏꯅꯅꯦ ꯃꯤꯈꯩꯗꯣ ꯈꯔ ꯍꯥꯏꯅꯔꯣ ꯑꯗꯨꯒ ꯇꯧꯔꯤꯗꯨ ꯐꯔꯦ ꯍꯥꯏꯗꯤ ꯏꯊꯟꯇ ꯑꯃꯨꯛ ꯇꯧꯔꯁꯨ
ꯅꯨꯉꯥꯏꯇꯦ ꯑꯗꯨꯅꯦ
ꯅꯕ ꯃꯁꯦꯟ ꯇꯧꯃꯤꯟꯅꯩꯔ
ꯎꯝ ꯐꯔꯦ ꯑꯗꯨꯅ ꯈꯪꯗꯦꯗ ꯂꯥꯏꯔꯤꯛꯇꯤ ꯄꯥꯗꯦ ꯍꯜꯂꯛꯑ ꯆꯠꯂꯨ ꯍꯜꯂꯛꯄꯗꯤ ꯑꯃꯨꯛ ꯈꯨꯝꯖꯤꯜꯂ ꯅꯣꯡꯉꯥꯜꯂ ꯑꯃꯨꯛ ꯄꯨꯔ ꯆꯜꯂꯅꯤ ꯑꯗꯨꯅꯤ ꯑꯗꯨꯝ ꯍꯤꯡꯉꯤ ꯇꯧꯔꯤꯁꯤ
ꯑꯈꯣꯏꯁꯨꯅꯦ ꯏꯁꯥꯅꯅꯦ ꯌꯥꯝ ꯀꯟꯅ ꯍꯩꯕ ꯃꯤ ꯅꯠꯇꯕꯅꯤꯅꯅꯦ ꯃꯤꯉꯣꯟꯗ ꯁꯤꯇꯧ ꯁꯤꯇꯧ ꯍꯥꯏꯕ ꯋꯥꯍꯩꯗꯣ ꯍꯥꯏꯅꯤꯡꯗꯦ ꯃꯤꯅ ꯅꯪ ꯀꯌꯥꯝ ꯍꯩꯗꯅ ꯑꯅ ꯈꯟꯅꯤ ꯈꯟꯕꯒꯤ
ꯑꯥ ꯑꯗꯨꯕꯨꯗꯤ ꯑꯩꯩꯅ ꯀꯔꯤꯝ ꯈꯟꯗꯦ ꯍꯥꯏꯗꯤ ꯏꯆꯦ ꯍꯥꯏꯗꯤ ꯏꯆꯦꯍꯣꯏꯅ ꯋꯥ ꯂꯣꯠꯄꯗꯣ ꯑꯩꯈꯣꯏꯗ ꯇꯧ ꯍꯥꯏꯕꯤꯕꯅꯦ ꯑꯗꯨꯅꯅ ꯈꯜꯂꯦ ꯑꯗꯨꯃꯥꯏꯅ
ꯎꯨꯝ ꯄꯦꯄꯔ ꯋꯥꯟꯒꯤꯁꯦ ꯑꯩꯈꯣꯏꯗꯤ ꯁꯨꯃꯥꯏꯅ ꯍꯥꯏꯅꯩꯌꯦꯕꯀꯣ ꯄꯦꯄꯔ ꯋꯥꯟꯗ ꯃꯥꯔꯛ ꯌꯥꯝꯅ ꯂꯧꯅꯕ ꯍꯣꯠꯅꯧ ꯌꯥꯝ ꯑꯁꯨꯝ ꯍꯥꯏꯅꯕꯅꯦꯕ
ꯑꯥ ꯍꯣꯏ ꯄꯦꯄꯔ ꯋꯥꯟ ꯄꯦꯄꯔ ꯇꯨꯁꯦ ꯑꯗꯨꯝ ꯂꯨ ꯍꯥꯏꯕꯁꯦ ꯃꯤ ꯈꯨꯗꯤꯡꯒꯤ ꯈꯔ ꯂꯥꯏꯒꯗ꯭ꯔꯥ ꯍꯥꯏꯔꯒ ꯈꯔ ꯔꯥꯝ ꯂꯨꯁꯜꯂꯛꯄ ꯇꯧꯕꯗꯣ ꯄꯥꯔꯥ ꯄꯥꯔꯥ ꯍꯦꯏꯅ ꯂꯨꯁꯜꯂꯛ ꯇꯥꯠ ꯇꯧꯇꯠꯂꯛꯄꯗꯨ
ꯑꯥꯅꯤ ꯃꯥꯟꯅꯤ
ꯄ꯭ꯂꯝ ꯇꯧꯑ ꯍꯥꯏꯕ ꯍꯟꯇꯛ ꯀꯤꯅ ꯀꯃꯥꯏꯟꯅ ꯇꯧꯗꯣꯏꯅꯣ ꯈꯪꯗꯦ ꯑꯥꯍ
ꯑꯗꯨꯅꯦ ꯈꯔ ꯄꯥꯗ꯭ꯔꯗꯤ ꯌꯥꯔꯣꯏ ꯍꯥꯏꯗꯤ ꯑꯩꯈꯣꯏꯅꯁꯨꯅꯦ ꯄ꯭ꯔꯦꯛꯇꯤꯁꯀꯨꯝꯕꯗꯣ ꯈꯔ ꯋꯥꯠꯄꯒꯤꯅꯦꯕ ꯑꯩꯁꯨ ꯏꯁꯥꯅ ꯈꯪꯖꯩꯌꯦꯕ ꯈꯪꯉꯕ꯭ꯔ ꯄꯥꯔꯤꯅꯤ ꯄꯥꯔꯤꯅꯤꯗꯤ ꯑꯗꯨꯝ ꯇꯧꯕ ꯑꯗꯨꯒ ꯄ꯭ꯔꯦꯛꯇꯤꯁ ꯑꯃꯇꯤ ꯇꯧꯗꯕꯒꯤ ꯑꯗꯨꯅ--ꯑꯩꯁꯨꯅꯦ ꯉꯁꯥꯏꯗ ꯄꯤ-ꯋꯥꯏ ꯑꯗꯨꯗ ꯑꯃꯨꯛꯀ ꯖꯤꯔꯣꯁ ꯇꯧꯔꯛꯏꯅ ꯇꯨ ꯊꯥꯎꯖꯟ ꯇ꯭ꯋꯦꯟꯇꯤꯒ ꯋꯥꯟꯗꯒꯤꯅꯅꯦ ꯇꯣꯏꯟꯇꯤꯒ ꯃꯃꯥꯡ ꯆꯍꯤꯕꯨꯛꯀꯤ ꯀꯩꯅꯣꯗꯣ ꯑꯗꯨꯗꯨꯒꯤ ꯗꯤꯁꯦꯝꯕꯔꯒꯤꯗꯤ ꯌꯥꯎꯗꯦ ꯇ꯭ꯋꯦꯟꯇꯤ ꯐꯥꯏꯚꯀꯤ ꯖꯨꯟ ꯕꯣꯛꯀꯤꯗꯣ ꯑꯗꯨ ꯖꯦꯔꯣꯛꯁ ꯇꯧꯔꯛꯏꯅꯦ ꯑꯩ ꯉꯁꯥꯏ ꯑꯃꯨꯛ ꯑꯩꯗꯣ ꯉꯍꯥꯟꯒꯩꯗꯤ ꯂꯦꯞꯇꯣꯞ ꯀꯨꯝꯕꯗꯒꯤꯁꯨ ꯌꯦꯡꯉꯝꯕꯗꯣ ꯍꯟꯗꯛꯇꯤ ꯍꯦꯛꯇ ꯄꯣꯏꯗꯩ ꯑꯣꯏꯅ ꯐꯥꯛꯑ ꯇꯧꯔꯒꯦꯅ ꯍꯣꯏ ꯑꯗꯨꯗꯤꯅꯦ ꯑꯩ ꯊꯝꯃꯒꯦ ꯅꯪ ꯀꯩ ꯄꯣꯊꯥꯖꯔꯣ ꯀꯣꯂꯦꯖ ꯍꯂꯛꯄꯒꯤ ꯋꯥꯔꯝꯃꯅꯤ ꯁꯀꯨꯜ ꯗꯤꯕꯥꯃꯦ ꯇꯧꯕꯗ ꯋꯥꯔꯝꯃꯅꯤ
ꯍꯣꯏ ꯍꯣꯏ ꯏꯆꯦ ꯊꯝꯃꯦ ꯊꯝꯃꯦ